ꯍꯜꯂꯣ
ꯇꯥꯏꯀꯣ
ꯇꯥꯏꯌꯦ ꯇꯥꯏꯌꯦ ꯇꯥꯏꯌꯦ
ꯑꯣ ꯑꯣ ꯇꯥꯔꯦ ꯑꯩꯁꯨ
ꯅꯪ ꯉꯔꯥꯡ ꯀꯩꯅꯣ ꯑ ꯀꯅꯥꯒꯤ ꯌꯦꯡ ꯀꯅꯥꯒꯤꯅꯣ ꯂꯧ ꯆꯠꯂꯦ ꯍꯥꯏꯕꯗꯣ ꯅꯪ ꯀꯅꯥ ꯈꯣꯏꯒꯤꯅꯣ
ꯑꯩꯈꯣꯏꯒꯤ ꯐ꯭ꯔꯦꯟ ꯈꯣꯏꯒꯤꯅꯦ
ꯑꯣ ꯀꯩꯅꯣ ꯃꯣꯏ ꯀꯩꯅꯣ ꯆꯥꯛ ꯆꯥ ꯆꯥꯅꯕ ꯀꯩꯀꯥ ꯁꯦꯝꯗꯤ ꯁꯦꯝꯕꯤꯕ꯭ꯔꯣ
ꯑꯁ ꯌꯦꯟꯁꯥꯡꯒꯗꯤ ꯑꯍꯥꯎꯕ ꯊꯣꯡ ꯊꯣꯡꯕꯤꯌꯦ ꯁꯟꯁꯥ ꯊꯣꯡꯕꯤꯌꯦꯕ
ꯑꯣ
ꯑꯗꯨꯕꯨ ꯎꯝ ꯀꯩꯅꯣ ꯔꯤ ꯔꯤꯐ꯭ꯔꯦꯁꯃꯦꯟꯒꯨꯝꯕꯗꯣ
ꯑꯥ
ꯐꯖꯥꯅꯗꯤ ꯄꯤꯗꯦꯗ ꯑꯁ ꯃꯥ ꯃꯣꯏꯒꯤ ꯂꯥꯛ ꯎꯝ ꯍꯥꯏꯌꯣ
ꯀꯅ ꯀꯩꯅꯣ ꯌꯥꯝ ꯊꯦꯡꯅ ꯌꯨꯝ ꯍꯜꯂꯦ ꯍꯥꯏꯅꯦ ꯅꯣꯏꯒ ꯆꯠꯃꯤꯟꯅꯕ ꯅꯨꯄꯤ ꯑꯃꯅ ꯍꯥꯏꯔꯛꯑꯦ
ꯃꯝꯒꯗꯧꯔꯦ ꯑꯩꯈꯣꯏꯅ ꯍꯜ ꯂꯛꯄꯗꯣ
ꯑꯁ ꯂꯧ ꯆꯠꯄꯕꯨ ꯑꯗꯨꯃꯥꯏꯅ ꯃꯝ ꯃꯝꯃꯒ ꯍꯜꯂꯛꯄ꯭ꯔꯣꯅꯦ ꯄꯩꯁꯥ ꯃꯣꯏꯅ ꯄꯩꯁꯥ ꯄꯤꯌꯦ ꯍꯥꯏꯔꯁꯨꯀꯣ ꯑꯗꯨꯃꯥꯏꯅ ꯇꯧ ꯇꯧꯗ꯭ꯔꯗꯤ ꯐꯥꯗꯣꯏꯅꯦ ꯃꯣꯏꯅ ꯄꯩꯁꯥ ꯄꯤꯌꯦ ꯍꯥꯏꯔꯒ ꯃꯣꯏꯅ ꯊꯕꯛ ꯇꯧꯁꯦ ꯍꯥꯏꯕ ꯑ ꯃꯣꯏꯅ ꯇꯧ ꯇꯧꯍꯟꯅꯤꯡꯕ ꯃꯇꯝ ꯐꯥꯎ ꯇꯧꯍꯟꯕꯗꯨꯗꯤ ꯌꯥꯗꯦꯕ
ꯍꯣꯏ ꯑꯁꯤ ꯐꯥꯎꯗꯤ ꯑ‌ꯦ ꯂꫭꯏ ꯑ‌ꯦ ꯋꯥꯔꯁꯨ ꯎꯝ ꯂꫭꯏꯅꯤꯡꯒꯥꯏ ꯇꯧꯁꯦ ꯍꯥꯏꯔꯒꯀꯣ
ꯎꯥ ꯀꯩꯅꯣ ꯂꯣꯏꯗ꯭ꯔꯗꯤ ꯂꯣꯏꯗ꯭ꯔꯦ ꯀꯩꯅꯣ ꯅꯠꯇ꯭ꯔꯣ
ꯎꯝ
ꯃꯣꯏꯅ ꯑꯗꯨꯃꯥꯏꯅ ꯇꯧ ꯑꯗꯨꯝ ꯍꯟꯖꯤꯟ ꯍꯟꯖꯤꯟ ꯇꯧꯍꯟꯕꯗꯣ ꯌꯥꯗꯦ
ꯎꯝ ꯍꯩ ꯃꯍꯤꯒꯨꯝꯕ ꯍꯩ ꯃꯍꯤꯒꯨꯝꯕꯁꯨ ꯄꯤꯔꯗꯤ ꯐꯥꯒꯗꯕ
ꯑꯗꯨꯅꯦ ꯍꯟꯗꯛꯇꯤ ꯅꯨꯡꯁꯥꯁꯨ ꯁꯥꯕꯅꯤꯅ ꯎꯝ ꯅꯨꯡꯁꯥ ꯌꯥꯝ ꯁꯥꯕꯅꯤꯅ ꯌꯥꯗꯦꯕ ꯍꯟꯗꯛꯁꯦ ꯃꯤ ꯈꯔꯗꯤ ꯀꯩꯅꯣ ꯇꯥꯕꯅꯦ ꯁꯥꯃꯟꯕꯒꯤ
ꯅꯨꯃꯤꯠꯁꯨ ꯌꯥꯝ ꯁꯥꯡꯉꯦꯅ ꯍꯧꯖꯤꯛꯀꯥꯟꯗꯤ
ꯑꯗꯨꯅꯦ ꯐꯝꯕꯁꯨ ꯌꯥꯝ ꯇꯣꯏꯅ ꯐꯝꯒꯗꯕꯅꯦ
ꯑꯁ ꯆꯥꯛꯄ ꯆꯞ ꯆꯥꯕ ꯃꯇꯝꯗꯥ ꯈꯛꯇꯅꯤ ꯑꯩꯈꯣꯏꯅ ꯐꯝꯕꯗꯣ
ꯁ ꯍ ꯌꯥꯔꯦꯗ ꯁꯤꯗ
ꯑꯁ
ꯑꯩꯕꯨꯁꯨ ꯀꯧꯗꯤ ꯀꯧꯋꯦ ꯅꯍꯥꯟꯗꯣ ꯆꯠꯁꯦꯅ ꯑꯗꯣ ꯑꯩꯅ ꯑꯁ ꯎꯝ ꯍꯟꯗꯛꯇꯤ ꯂꯧ ꯃꯇꯝꯅꯤꯅ ꯑꯩꯈꯣꯏꯒꯤ ꯂꯧꯁꯨ ꯆꯠꯅꯕ ꯂꯩꯕꯅꯤꯅꯀꯣ ꯑꯩꯅ ꯆꯠꯇꯕꯅꯦꯕ ꯆꯠꯂꯝꯃꯗꯤ ꯌꯥꯝ ꯋꯥꯅ ꯍꯜꯂꯛꯇꯣꯏꯕ ꯌꯨꯝ ꯍꯜꯂꯛꯑꯒ ꯑꯃꯨꯛ ꯆꯥꯛ ꯊꯣꯡꯒꯅꯤ ꯇꯧꯕꯗꯣ
ꯍꯣꯏ
ꯊꯦꯡꯅ ꯇ ꯍꯜꯂꯛꯄ ꯌꯨꯝꯁꯤ ꯑꯥ ꯂꯧꯁꯤꯡꯗꯤ ꯆꯠꯅꯤꯡꯗꯦ ꯚꯥꯏ ꯑꯩꯁꯨ ꯍꯥꯟꯅ ꯍꯪꯉꯒ ꯇꯧꯗꯣꯏꯅꯦ
ꯎꯝ ꯑꯃꯨꯛ ꯍꯜꯂꯛꯑꯒ ꯀꯩꯏ ꯀꯩꯏꯅꯣ ꯇꯧꯅꯤꯀꯣ
ꯑꯗꯨꯅꯦ ꯏꯔꯨꯒꯅꯤ ꯑꯁ ꯑꯗꯨꯗ ꯌꯨꯝꯗ ꯂꯩꯕ ꯑꯥ ꯑꯣꯛ ꯑꯣꯀꯦ ꯆꯥꯛ ꯄꯤꯖꯒꯅꯤ ꯍꯨꯏꯒꯤ ꯄꯤꯖꯒꯅꯤ ꯎꯝ ꯊꯕꯛ ꯌꯥꯝꯃꯦ
ꯎꯝ
ꯑꯌꯨꯛꯇ ꯉꯟꯇꯥ ꯆꯠꯄꯅꯤꯅ ꯊꯕꯛ ꯂꯧ ꯆꯠꯄꯁꯨ ꯉꯟꯇꯥ ꯆꯠꯄꯅꯤꯅ ꯑꯩ ꯌꯨꯝꯒꯤ ꯊꯕꯛꯁꯤꯡꯁꯨ ꯇꯧꯍꯧꯗꯦꯕ ꯐꯤ ꯀꯩꯀꯥ ꯁꯨꯅꯤꯡꯉꯦꯕ ꯑꯃꯨꯛ
ꯎꯝ ꯄꯨꯡ ꯇꯔꯦꯠ ꯃꯈꯥꯏ ꯑꯗꯨꯋꯥꯏꯗ ꯆꯠꯄꯅꯦꯕ
ꯑꯗꯨꯅꯦ
ꯎꯝ ꯂꯥꯎ ꯍꯥꯎꯕꯗꯣ ꯄꯨꯡ ꯅꯤꯄꯥꯜ ꯑꯗꯨꯋꯥꯏꯗ ꯍꯧꯋꯦꯕꯀꯣ
ꯎꯝ
ꯌꯥꯝꯃꯤꯗ ꯌꯥꯝ ꯌꯥꯝꯃꯤ
ꯑꯁ ꯑꯗꯨꯒꯨꯝꯕ ꯃꯣꯏꯒꯤ ꯂꯧꯕꯗꯤ ꯑꯃꯨꯛ ꯆꯠꯂꯔꯣꯏ ꯍꯥ
ꯑꯃꯨꯛꯀꯥ ꯅꯣꯡ ꯆꯨꯕ ꯍꯧꯔꯦꯕ
ꯑꯣ ꯅꯣꯏꯒꯤ ꯂꯧꯗꯣ ꯆꯠꯂꯅꯣ ꯃꯊꯪꯗꯤ ꯀꯔꯤꯒꯤꯅꯣ ꯑꯩꯈꯣꯏ ꯑꯩꯈꯣꯏꯒꯤꯁꯨ ꯆꯠꯁꯦ ꯍꯥꯏꯔꯒ ꯅꯪꯗꯤ ꯆꯠꯇꯦ
ꯅꯣꯃꯥ ꯆꯠꯁꯤ
ꯍꯣꯏ ꯑꯁ ꯂꯧꯗꫭ ꯀꯩꯅꯣ ꯑꯣꯜꯂꯕꯅꯦ ꯄꯥꯝꯕꯤꯅ ꯄꯥꯝꯕꯤ ꯆꯥꯊꯣꯛꯄ ꯆꯥꯕ ꯌꯥꯗꯣꯏ ꯄꯥꯝꯕꯤꯁꯤꯡꯗꯣ
ꯑꯥ
ꯑꯗꯨꯅ ꯌꯥꯝꯈ꯭ꯔꯕꯅꯤ ꯄꯨꯟꯈ꯭ꯔꯕꯅꯤ
ꯑꯣ
ꯌꯥꯗ꯭ꯔꯦ ꯎꯝ ꯍꯌꯦꯡ ꯍꯌꯦꯡ ꯍꯟꯆꯤꯠ ꯆꯠꯁꯦ ꯂꯧꯗꯣ ꯐꯖꯅ ꯌꯥꯝ ꯐꯖꯔꯝꯕꯅꯦ ꯎꯔ ꯎꯔꯥꯗꯤ ꯅꯣꯛꯅꯤꯡꯒꯅꯤ ꯀꯞꯐꯥꯎ ꯀꯞꯅꯤꯡꯒꯅꯤ ꯑꯣꯏꯔꯗꯤ ꯌꯥꯝ ꯀꯨꯏꯅꯗꯤ ꯊꯕꯛ ꯇꯧꯍꯜ ꯇꯧꯔꯣꯏꯗ ꯆꯥ ꯈꯔ ꯆꯥꯁꯤꯡꯖ ꯈꯔ ꯄꯨꯔꯒ ꯀꯣ ꯃꯤ ꯈꯔ ꯌꯥꯝꯃꯒ ꯑꯆꯥꯥꯁꯦꯠꯄ
ꯍꯣꯏ
ꯑ ꯅꯍꯥꯟ ꯀꯩꯅꯣ ꯑꯩꯈꯣꯏ ꯑꯩꯈꯣꯏꯁꯦ ꯍꯣꯏꯒꯤ ꯂꯧ ꯆꯠꯄꯗꯣ ꯃꯣꯏꯗꯣ ꯀꯩꯅꯣ ꯇꯧꯗꯕꯒꯤ ꯑꯥ ꯎꯝ ꯂꯧꯒꯤ ꯌꯨꯝ ꯁꯥꯗꯕꯗꯣ ꯑꯗꯨ ꯁꯥꯗꯕꯒꯤꯀꯣ ꯑ ꯁꯥꯕꯅ ꯁꯥꯕꯅ ꯃꯣꯏꯒꯤꯗꯣ ꯅꯨꯡꯁꯥꯗꯨꯁꯨ ꯀꯩꯅꯣ ꯂꯧꯗꯣ ꯑꯪ ꯑꯁ ꯀꯩꯅꯣ ꯇꯧꯗꯕꯒꯤꯀꯣ ꯍꯤꯜ ꯇꯧꯗꯕꯒꯤ ꯂꯧꯗꯣ ꯒ꯭ꯔꯥꯎꯟꯒꯤ ꯇꯥꯏꯞꯇꯅꯦꯕ ꯑꯗꯨ ꯇꯧꯕꯒꯤ ꯅꯨꯡꯁꯥ ꯇꯧ ꯅꯨꯡꯁꯥ ꯑꯩꯈꯣꯏꯗ ꯑꯍ ꯃꯥꯏꯗ ꯗꯥꯏꯔ‌ꯦꯛꯅꯦ ꯅꯞꯁꯜꯂꯛꯏꯗꯣ
ꯑꯣ ꯑꯣ ꯑꯣ
ꯁꯥꯔꯛꯏꯗꯣ ꯑꯗꯨꯒꯤ ꯑꯁ ꯂꯣꯏꯅ ꯃꯨꯔꯦ ꯑꯗꯨꯒ ꯀꯩꯅꯣ ꯃꯥꯏ ꯀꯩꯀꯥꯗ ꯌꯥꯝ ꯁꯥꯔꯛꯄꯅꯦ ꯌꯨꯝ ꯅꯨꯡꯗꯥꯡꯗ ꯇꯨꯝꯕꯗꯣ ꯎꯝ ꯇꯨꯝꯕ ꯌꯥꯗꯦꯕ ꯈꯣꯡ ꯀꯩꯀꯥꯗꯣ ꯂꯣꯏꯅ ꯁꯥꯔꯛꯑꯦꯕ
ꯎꯝ
ꯑꯗꯨꯗ ꯃꯩꯒꯤ ꯀꯩꯅꯣ ꯋꯥꯔ ꯀꯩꯀꯥꯁꯤꯡꯗꯣ ꯑꯗꯨꯁꯨ ꯌꯥꯝ ꯑꯃꯨꯛ ꯆꯦꯡ ꯑꯃꯨꯛ ꯊꯣꯛꯂꯛꯑꯦ ꯑꯃꯨꯛ ꯂꯩꯌꯦ ꯑꯗꯨꯗ ꯑꯁ ꯋꯥꯕꯅꯦ
ꯅꯍꯥꯟ ꯆꯠꯄꯗꯁꯨ ꯀꯩꯅꯣ ꯅꯣꯡ ꯇꯥꯕ ꯍꯥꯏꯌꯦꯡ ꯅ‌ꯣꯡ ꯇꯥꯔꯁꯨ ꯁꯨ ꯑꯗꯨꯝ ꯄꯥꯝꯕꯤ ꯀꯩꯀꯥꯗꯣ ꯂꯧꯊꯣꯛꯑꯒ ꯂꯩꯕꯅꯦ ꯑꯩꯈꯣꯏꯗꯣ
ꯑꯣ ꯑꯣ
ꯃꯇꯝꯗꯣ ꯃꯥꯡꯍꯟꯗꯅꯕꯀꯣ ꯑꯩꯈꯣꯏ ꯂꯦꯞꯄꯗꯣ ꯌꯥꯝ ꯀꯨꯏꯅ ꯂꯦꯞꯈ꯭ꯔꯦꯕ ꯑꯗꯨꯝ ꯅꯣꯡꯈꯛꯗꯣ ꯑꯗꯨꯝ ꯇꯥꯔꯒ ꯂꯩꯕ
ꯑꯥ
ꯑꯉꯥꯡ ꯈꯔ ꯑꯩꯈꯣꯏꯗꯤ ꯑꯥ ꯊꯪꯅꯕꯒꯤ ꯂꯧꯁꯨ ꯑꯥ ꯆꯠ ꯃꯤ ꯌꯥꯝꯅ ꯆꯠꯂꯦꯕ ꯑꯩꯈꯣꯏꯁꯨ ꯌꯥꯝꯅ ꯆꯠꯂꯦꯕ ꯊꯪꯅꯕꯒꯤ ꯂꯧꯗꯤ ꯂꯧ ꯆꯠꯄꯁ‌ꯦ ꯁꯤꯡꯗꯨꯗꯤ ꯑꯍꯟ ꯈꯔ ꯌꯥꯝꯕ ꯑꯗꯨꯒꯤ ꯃꯣꯏꯗꯤ ꯌꯥꯝ ꯀꯨꯏꯅ ꯂꯦꯞꯈ꯭ꯔꯦꯕ ꯑꯩꯈꯣꯏꯗꯤ ꯀꯨꯏꯅ ꯂꯦꯞꯇꯕꯅꯤꯅꯀꯣ ꯈꯔ ꯅꯣꯡꯗꯣ ꯈꯔ ꯆꯨꯕ ꯇꯞꯄ ꯀꯥꯟꯗ ꯑꯩꯈꯣꯏꯅ ꯑꯃꯨꯛ ꯊꯕꯛ ꯇꯧꯕ ꯍꯧꯔ‌ꯦ ꯑꯗꯨꯒꯤ ꯑꯩꯈꯣꯏꯗꯤ ꯌꯨꯝ ꯉꯟꯅ ꯍꯜꯂꯛꯑꯦꯕ ꯄꯨꯡ ꯑꯍꯨꯝ ꯈꯔ ꯍꯦꯜꯂꯦ ꯄꯨꯡ ꯑꯍꯨꯝ ꯑꯣꯏꯔꯝꯒꯅꯤꯗ ꯍꯟꯕꯗꯣ ꯃꯣꯏꯗꯤ ꯊꯥꯕꯛꯇꯣ ꯇꯧꯍꯧꯕꯅꯦꯕ ꯂꯦꯞꯄ ꯀꯨꯏꯃꯟꯕꯒꯤ ꯀꯣ ꯊꯥꯕꯛꯇꯣ ꯊꯣꯛ ꯇ꯭ꯔꯦꯕ ꯊꯥꯕꯛ ꯇꯧꯕꯗꯣ ꯎꯕ ꯊꯣꯛꯇ꯭ꯔꯦꯕ ꯑꯗꯨꯒꯤ
ꯑꯝ
ꯌꯥꯗꯦ ꯅꯣꯡ ꯆꯨꯕ ꯃꯇꯝꯗꯗꯤ ꯃꯤ ꯀꯧ ꯀꯧꯗꯕꯅ ꯐꯩꯗ
ꯍꯣꯏ ꯑꯗꯨꯅ ꯐꯥꯕꯅꯦ ꯑꯩꯈꯣꯏꯒꯤꯁꯨ ꯆꯠꯁꯤꯅꯦꯗ ꯅꯪꯒ
ꯑꯝ ꯆꯠꯁꯦ
ꯎꯝ ꯅꯤꯡꯊꯧꯀ ꯑꯗꯨꯋꯥꯏꯗ ꯆꯠꯁꯤ ꯀꯣ
ꯎꯝ ꯎꯝ ꯅꯤꯡꯊꯧꯀꯁꯦ ꯊꯥꯕꯛꯀꯤ ꯂꯩꯇꯕ ꯃꯥꯜꯂꯤꯗ ꯂꯩꯇꯦ ꯂꯩꯇꯦ ꯆꯠꯁꯦ
ꯎꯝ ꯀꯩꯅꯣ ꯂꯐꯣꯏ ꯂꯐꯣꯏꯒꯤ ꯂꯥ ꯂꯩꯌꯦꯕ
ꯑꯣ ꯑꯣ
ꯑꯗꯨ ꯁꯤꯡꯊꯣꯛꯅꯕ
ꯑꯥ ꯑꯥ ꯆꯠꯁꯤ ꯌꯥꯝꯅꯗꯤ ꯂꯥ ꯂꯥꯞꯄ꯭ꯔꯣ ꯂꯥꯞꯇꯕ꯭ꯔꯣ
ꯂꯥꯞꯇꯦꯗ
ꯑꯣ ꯅꯠꯇ꯭ꯔꯗꯤ ꯐꯩꯌꯦ ꯂꯥꯞꯀꯗ꯭ꯔꯅ ꯂꯥꯞꯄꯁꯨ ꯀꯩꯁꯨ ꯀꯥꯏꯗꯦꯗ ꯑꯗꯨꯝ ꯂꯧ ꯌꯧꯔꯗꯤ ꯅꯨꯡꯁꯤꯠ ꯀꯩꯀꯥ ꯂꯥꯛꯄꯅꯤꯅ ꯀꯣ ꯅꯨꯡꯉꯥꯏꯌꯦꯕ ꯑꯗꯨꯒꯤ ꯀꯩꯁꯨ ꯀꯥꯏꯗꯦꯗ
ꯑꯝ ꯂꯧ ꯌꯧꯔꯗꯤ ꯑꯩꯈꯣꯏꯒꯤ ꯂꯧꯗꯤ ꯌꯥꯝ ꯅꯨꯡꯉꯥꯏꯌꯦꯗ
ꯑꯣ ꯑꯗꯣ ꯍꯤꯟꯖꯥꯡꯗꯤ ꯈꯔ ꯍꯥꯎꯍꯜꯂꯣ ꯀꯣ
ꯍꯣꯏ ꯍꯣꯏ ꯍꯥꯎꯕꯤꯒꯦ ꯍꯥꯎꯕꯤꯒꯦ
ꯑꯩꯗꯤ ꯉꯥꯅꯨ ꯆꯥꯅꯤꯡꯉꯦ ꯉꯥꯅꯨꯗꯣ ꯈꯔ ꯆꯒꯦꯝ ꯆꯒꯦꯝꯕꯣꯝꯕ ꯊꯣꯡꯉꯣ
ꯍꯣꯏ ꯊꯣꯡꯕꯤꯒꯦ ꯉꯥꯅꯨꯁꯨ ꯂꯩꯗ ꯍꯥꯎꯅ ꯊꯣꯡꯕꯤꯒꯦ
ꯑꯗꯨꯒ ꯁꯤꯡ ꯁꯤꯡ ꯃꯅꯥꯗꯣ ꯑꯗꯣ ꯑꯗꯨꯒ ꯁꯤꯡꯖꯨ ꯇꯧ ꯇꯧꯔꯒ ꯆꯥꯁꯦ ꯑꯃꯦꯠꯄ ꯁꯦꯝꯃꯒ
ꯍꯣꯏ ꯍꯣꯏ ꯍꯣꯏ ꯌꯥꯏ ꯌꯥꯏ
ꯑꯝ ꯃꯤ ꯀꯌꯥ ꯀꯧ ꯀꯧꯔꯒꯦ ꯅꯪ
ꯃꯔꯤ ꯃꯉꯥ
ꯃꯔꯤ ꯃꯉꯥ ꯑꯥ ꯑꯣ ꯌꯥꯔꯅꯤꯗ ꯑꯗꯨꯅ ꯐꯔꯦ ꯌꯥꯝꯃꯜꯂꯗꯤ ꯑꯃꯨꯛ ꯑꯥ ꯊꯥꯕꯛꯇꯣ ꯃꯐꯝ ꯃꯔꯥꯡ ꯈꯪꯗꯦꯕ ꯃꯤ ꯌꯥꯝꯃꯜꯂꯗꯤ
ꯑꯝ
ꯇꯞꯅ ꯇꯞꯅ ꯑꯗꯨꯝ ꯇꯧꯕꯗꯨꯅ ꯐꯩ
ꯑꯝ
ꯑꯩꯁꯨ ꯌꯥꯝ ꯌꯥꯝꯃꯣꯏ ꯌꯥꯝꯗꯦꯗ ꯃꯤ ꯀꯧꯕꯗꯣ ꯑꯃꯨꯛ ꯀꯧꯁꯤꯔꯗꯤ ꯈꯟꯕꯅꯦ ꯑꯗꯣ ꯅꯣꯡ ꯍꯟꯗꯛꯁꯦ ꯅꯣꯡ ꯇꯥꯕꯅꯤꯅꯀꯣ
ꯑꯝ
ꯇꯥꯒꯗ꯭ꯔꯥ ꯈꯟꯕ
ꯂꯥꯐꯣꯏꯒ ꯊꯥꯕ꯭ꯔꯥ ꯅꯪꯁꯨ
ꯑꯝ ꯂꯥꯐꯣꯏꯁꯨ ꯊꯥꯕꯅꯦ ꯑꯗꯣ ꯀꯣꯕꯤꯁꯨ ꯊꯥꯔꯝꯕꯅꯤ ꯅꯍꯥꯟꯗꯣ ꯑꯗꯣ ꯀꯣꯕꯤꯗꯤ ꯆꯥꯕ ꯌꯥꯗꯦ ꯍꯥꯏꯌꯦ
ꯑꯣ ꯅꯨꯡ ꯆꯧꯒꯅꯤꯗ ꯍꯧꯖꯤꯛ ꯀꯥꯥꯟꯁꯦ ꯀꯣꯕꯤ ꯍꯧꯕ꯭ꯔꯣꯅꯦ
ꯈꯪꯗꯦꯗ ꯑꯗꯨꯝ ꯊꯥꯕꯅꯦꯗ ꯆꯥꯛ ꯀꯩꯅꯣ ꯇꯝ ꯊꯥꯕ ꯃꯇꯝꯗꯣ ꯍꯦꯟꯈ꯭ꯔꯦꯕ ꯑꯗꯨ ꯑꯣꯏꯔꯁꯨ ꯀꯩꯅꯣ ꯑ ꯂꯐꯣꯏꯒꯤ ꯄꯥꯝꯕꯤꯒꯤ ꯃꯈꯥꯗꯀꯣ ꯀꯣꯕꯤꯗꯣ ꯊꯥꯔꯗꯤ ꯐꯌꯦ ꯍꯥꯏꯌꯦ ꯑꯗꯨꯒꯤ ꯊꯥꯕꯅꯦꯕ
ꯑꯣ
ꯑꯗꯨ ꯈꯪꯗꯦ ꯌꯥꯗꯦ ꯃꯇꯝ ꯃꯇꯝ ꯑꯣꯏꯗꯕꯒꯤꯔ ꯈꯟꯗꯦ ꯂꯐꯣꯏ ꯊꯥꯕꯗꯁꯨ ꯊꯦꯡꯈ꯭ꯔꯦꯕ ꯂꯣꯏꯅ ꯃꯤ ꯑꯇꯩ ꯂꯣꯏꯅ ꯊꯥꯕ ꯂꯣꯏꯗꯈ꯭ꯔꯦꯕ
ꯎꯝ
ꯈꯣꯏꯅ ꯁꯦꯡꯕꯒꯤ
ꯎꯝ ꯂꯨꯁꯤꯡ ꯀꯌꯥꯗꯤ ꯊꯥꯕ꯭ꯔꯥ ꯅꯪ
ꯊꯥꯕꯁꯨ
ꯎꯝ
ꯍꯌꯦꯡ ꯍꯌꯦꯡꯅ ꯀꯥꯏ ꯆꯠꯇꯣꯏꯕ ꯅꯪ
ꯍꯌꯦꯡ ꯈꯪꯗꯦ ꯀꯗꯥꯏ ꯆꯠꯁꯤꯔ
ꯍꯌꯦꯡ ꯆꯠꯇꯗꯤ ꯍꯌꯦꯡ ꯆꯠꯇꯗꯤ ꯀꯩꯅꯣ ꯇꯧꯁꯦ ꯑꯩꯈꯣꯏ ꯀꯩꯅꯣ ꯌꯨꯝꯁꯦ ꯈꯔ ꯀꯩꯅꯣ ꯇꯧ ꯁꯦꯡꯗꯣꯛꯅꯕ ꯂꯩꯕ ꯌꯨꯝ ꯐꯥꯎꯟꯗꯦꯁꯟ ꯁꯦꯝꯅꯕꯀꯣ ꯑꯗꯨꯗꯤ ꯊꯕꯛ ꯌꯥꯝꯕꯗꯤ ꯅꯠꯇꯦꯗ ꯑꯗꯨꯝ ꯑꯩꯊꯟ ꯇꯟꯕ‌ ꯑꯗꯨꯅꯤꯅꯦ
ꯂꯥꯛꯀꯦ
ꯑꯣ ꯂꯥꯛꯑꯣ ꯀ ꯌꯥꯝ ꯉꯟꯗ꯭ꯔꯁꯨ ꯀꯩꯁꯨ ꯀꯥꯏꯗꯦꯗ ꯊꯕꯛ ꯌꯥꯝꯗꯤ ꯌꯥꯝꯗꯦꯗ
ꯎꯝ
ꯁꯤꯡꯖꯨ ꯆꯥꯔꯒ ꯇꯧꯁꯦ ꯎꯝ
ꯐꯣꯟ ꯇꯧꯔꯛꯑꯣ ꯊꯕꯛ ꯇꯧꯒꯦ ꯍꯥꯏꯔꯗꯤꯀꯣ
ꯍꯣꯏ
ꯑꯩ ꯂꯥꯛꯔꯒ ꯊꯕꯛ ꯇꯧꯗ꯭ꯔꯗꯤ ꯇꯜꯂꯦꯕ
ꯏꯁ ꯁꯤꯡꯖꯨ ꯆꯥꯁꯦ ꯍꯥꯏꯕꯅꯦ ꯀꯩꯅꯣ ꯊꯕꯛꯄꯨꯗꯤ ꯑꯩ ꯏꯊꯟꯇ ꯑꯗꯨꯝ ꯇꯧꯕ ꯌꯥꯏꯌꯦꯗ
ꯏꯁ ꯀꯩ ꯁꯤꯡꯖꯨ ꯆꯥꯒꯗꯕꯅꯣ
ꯑꯩꯗꯤ ꯀꯣꯝꯕꯤꯒꯤꯗꯤ ꯆꯥꯅꯤꯡꯗꯦ ꯀꯩꯅꯣ ꯑ ꯈꯥꯃꯦꯟ ꯈꯥꯃꯦꯟ ꯀꯩꯀꯥꯗꯣ ꯑꯗꯣ ꯍꯥꯞꯄꯒ ꯆꯥꯁꯦ ꯈꯃꯦꯟ ꯍꯥꯏꯕꯕꯨ ꯎꯝ ꯑꯩꯈꯣꯏꯒꯤ ꯈꯃꯦꯟꯗꯣ
ꯈꯥꯕꯗꯣ
ꯈꯥꯕꯗꯨꯒ ꯈꯥꯕ ꯅꯠꯇꯕꯗꯣ
ꯑꯁꯪꯕꯖꯠꯇꯣ ꯑꯣ ꯍꯣꯏ ꯌꯥꯏ
ꯎꯝ ꯑꯗꯨ ꯀꯩꯀꯥꯗꯣ ꯃꯦꯀ꯭ꯔ ꯗꯨꯒ ꯁꯤꯡ ꯃꯅꯥꯗꯨꯒ ꯁꯤꯡꯃꯥꯅꯁꯦ ꯌꯥꯝ ꯄꯥꯝꯃꯦ ꯑꯩꯗꯤ
ꯎꯝ ꯉꯁꯤꯁꯨ ꯆꯥꯏꯗ ꯑꯩꯈꯣꯏꯗꯤ
ꯑꯩꯁ ꯅꯣꯏꯁꯤꯗꯤ ꯆꯥꯈ꯭ꯔꯦꯗ
ꯍꯋꯥꯏ ꯍꯋꯥꯏ ꯁꯥꯡꯕꯗꯣ ꯍꯋꯥꯏ ꯑꯗꯨꯒ ꯁꯦꯡꯃꯅꯥꯅꯦ ꯎꯝ ꯃꯣꯔꯣꯛ ꯑꯁꯥꯡꯕ ꯖꯥꯠꯇꯣ
ꯑꯣ ꯃꯣꯔꯣꯛ ꯑꯇꯦꯛꯄ ꯑꯥ
ꯇꯦꯛꯄ ꯎꯝ ꯑꯗꯨ ꯍꯥꯞꯔꯒ ꯆꯥꯏꯌꯦ ꯌꯥꯝ ꯍꯥꯎꯋꯤ
ꯍꯥꯎꯋꯦꯅꯦ ꯑꯩꯕꯨꯛꯁꯨ ꯀꯧꯕ ꯌꯥꯕꯅꯤ ꯅꯣꯏꯁꯨ ꯅꯣꯏ ꯈꯛꯇ ꯑꯗꯨꯝ ꯆꯥꯔꯒ ꯂꯩꯌꯦ
ꯍꯌꯦꯡ ꯆꯥꯁꯦ ꯑꯩꯈꯣꯏꯁꯨ ꯃꯤ ꯑꯥ ꯃꯔꯤ ꯃꯉꯥ ꯆꯥꯏꯌꯦꯕ ꯉꯁꯤ ꯑꯩꯈꯣꯏꯗ ꯀꯣꯏꯔꯛꯂꯒ ꯀꯣ ꯃꯣꯏꯅ ꯆꯁꯤ ꯍꯥꯏꯕꯒꯤ ꯆꯥꯔꯦ ꯍꯣꯏ
ꯍꯌꯦꯡꯗꯤ ꯂꯥꯛꯑꯣꯏ ꯑꯩꯈꯣꯏ ꯂꯩꯀꯥꯏꯒꯤ ꯅꯨꯄꯤ ꯈꯔꯁꯨ ꯀꯧꯕꯤꯒꯦ ꯑꯩ ꯀꯧꯔꯛꯀꯦ ꯍꯣꯏ ꯑꯩꯈꯣꯏꯅꯤ ꯈꯛꯇ ꯆꯥꯕꯗꯤ ꯍꯥꯥꯎꯇꯦꯗꯅ
ꯎꯝ
ꯍꯣꯏꯅꯦꯅꯦ ꯍꯣꯏ